ꯍꯜꯂꯣ
ꯇꯥꯔꯔꯕꯣ
ꯑꯣ ꯇꯥꯔꯦ ꯇꯥꯔꯦ ꯏꯅꯝꯝꯕꯕꯨ ꯀꯩꯗꯧꯔꯝꯃꯤꯅꯣ
ꯌꯥꯅꯤꯦ ꯅꯪꯗꯤ ꯅꯈꯣꯟ ꯅꯋꯥꯒ ꯇꯥꯗꯕ ꯀꯨꯏꯔꯦꯅꯦ
ꯑ ꯀꯨꯏꯔꯝꯃꯅꯤ ꯑꯣ ꯑꯩꯕꯨꯗꯤ ꯌꯨꯝꯗ ꯑꯗꯨꯝ ꯂꯩꯌꯦ ꯃꯄꯥꯟ ꯀꯌꯥ ꯊꯣꯛꯇ꯭ꯔꯦ
ꯑꯣ ꯍꯣꯏ ꯀꯣꯏꯊꯣꯛꯅ꯫ ꯅꯗꯝꯅꯤꯅ ꯁꯛ ꯁꯥ ꯎꯅꯗ꯭ꯔꯦ꯫ ꯄꯥꯎ ꯐꯥꯎꯅꯗ꯭ꯔꯦ ꯅꯪꯗꯤ ꯅꯨꯡꯉꯥꯏ ꯄꯥꯎꯒꯁꯨ ꯌꯥꯝ ꯇꯥꯔꯦ꯫
ꯎꯝ ꯅꯨꯡꯉꯥꯏꯕ ꯉꯥꯛꯇ ꯇꯥꯔꯛꯀꯅꯤꯌꯦ꯫
ꯑꯣꯏꯔꯣ ꯅꯨꯡꯉꯥꯏꯕ ꯉꯥꯛꯇ꯫ ꯑ ꯅꯠꯇꯦ ꯅꯠꯇꯦ ꯅꯨꯡꯉꯥꯏ ꯑꯧ꯫ ꯑꯣꯏꯔꯣ ꯅꯨꯡꯉꯥꯏ ꯅꯨꯡꯉꯥꯏꯕ ꯄꯥꯎ ꯉꯥꯛ ꯇꯥꯍꯜꯂꯛꯑꯣ꯫
ꯎꯝ ꯑꯗꯣ ꯌꯨꯝꯗ ꯁꯨꯝ ꯂꯩꯕꯗꯣ꯫ ꯑꯩꯁꯨ ꯌꯨꯝꯗ ꯁꯨꯝ ꯂꯩ ꯕꯣꯔꯤꯡꯁꯤ ꯀꯥꯏꯗꯅꯣ ꯀꯣꯏꯊꯣꯛꯎꯁꯤꯗꯅ꯫
ꯊꯣꯛꯁꯤ ꯅꯣꯡꯃ ꯊꯦꯡꯅꯔꯒ꯫
ꯑ ꯑꯩꯈꯣꯏꯒꯤ꯫ ꯂꯩꯀꯥꯏꯒꯤ ꯃꯧ ꯈꯔꯒ ꯀꯣ ꯂꯩꯁꯥꯕꯤ ꯈꯔꯒ ꯑꯗꯨꯝ ꯀꯣꯏꯕ ꯆꯠꯁꯦ ꯍꯥꯏꯅꯕꯅꯦ꯫ ꯃꯣꯏꯒꯤ ꯀꯩꯅꯣꯗ꯫ ꯃꯣꯏꯒꯤ ꯀꯔꯤ ꯂꯥꯡꯒꯣꯜ ꯂꯣꯝꯒꯤ꯫ ꯆꯦꯇꯔꯤꯡ ꯕꯔꯠ ꯑꯗꯨ ꯆꯠꯂꯨꯔꯕꯣ꯫
ꯃꯃꯤꯡ ꯐꯧ ꯇꯥꯖꯗ꯭ꯔꯤꯗ ꯑꯩꯗꯤ꯫
ꯃꯥꯏ ꯄꯦꯝꯃ ꯑꯗꯨꯗꯤ ꯑꯥ꯫
ꯑꯥ꯫
ꯃꯣꯏ ꯑꯗꯣ ꯍꯥꯏꯗꯤ ꯃꯐꯝꯗꯣ ꯀꯩꯅꯣ ꯇꯧꯕꯖꯥꯠꯅꯤ ꯈꯔ ꯑꯗꯨꯝ ꯆꯤꯡ ꯃꯌꯥ ꯑꯣꯏꯔ꯫ ꯑꯣꯏꯔꯒ ꯏꯪꯅ ꯆꯤꯛꯅ ꯍꯠ ꯑꯃ ꯑꯗꯨꯝ ꯇꯧꯔꯒ꯫ ꯃꯌꯥꯝ ꯆꯥꯛ ꯌꯦꯟꯁꯥꯡ ꯊꯣꯡꯉ ꯈꯣꯠꯂ ꯄꯤꯛꯅꯤꯛ ꯅꯨꯡꯉꯥꯏꯕ ꯃꯐꯝ ꯃꯥꯜꯂꯦꯕ꯫
ꯍꯧꯖꯤꯛ ꯃꯐꯝꯗꯣ ꯂꯥꯡꯒꯣꯜꯗ ꯍꯥꯏꯕ꯫
ꯑ ꯑꯥꯥ꯫
ꯏ ꯅꯛꯅꯛꯅ꯫
ꯃꯥꯅꯦ ꯏꯅꯛ ꯅꯛꯅ꯫
ꯑꯧ ꯀꯣꯏꯊꯣꯛꯁꯤ ꯀꯣꯏꯊꯣꯛꯁꯤ ꯅꯣꯡꯃ꯫
ꯍꯣꯏ ꯑꯗꯨꯗꯣ ꯃꯌꯥꯝ ꯍꯧꯍꯧ ꯇꯧꯗꯅ ꯆꯠꯇꯅ ꯍꯥꯏꯗꯤ ꯂꯩꯀꯥꯏꯒꯤ ꯃꯧ ꯂꯩꯁꯥꯕꯤꯁꯤꯡ꯫ ꯁꯤꯁꯨ ꯍꯥꯏꯕ ꯋꯥꯅꯤ ꯃꯊꯧ ꯃꯊꯧ ꯑꯃꯃꯝ ꯇꯧꯅꯒꯤꯅꯤꯅ ꯀꯩꯁꯨ ꯄꯨꯟꯕ ꯈꯣꯠꯄ꯫ ꯁꯤꯡꯖꯨ ꯑꯃ ꯀꯩ ꯑꯃ ꯆꯥꯃꯤꯟꯅꯕꯗꯨꯁꯨ꯫ ꯎꯝ ꯇꯧꯗ꯭ꯔꯦ ꯍꯧꯖꯤꯛꯁꯦ ꯁꯪꯅꯗ꯭ꯔꯦ꯫
ꯃꯥꯅꯦ ꯃꯥꯅꯦ ꯁꯪꯅꯗ꯭ꯔꯦ ꯊꯧꯑꯣꯏꯅ ꯁꯪꯉꯣꯗꯅꯁꯨ ꯑꯝꯇ ꯁꯪꯅꯗ꯭ꯔꯦ꯫
ꯃꯥꯅꯦ ꯃꯥꯅꯦ ꯑꯃꯅ ꯍꯦꯛ ꯁꯪꯉꯒꯅ ꯑꯃꯅ ꯍꯦꯛ ꯁꯪꯗꯕ꯫
ꯍꯣꯏ ꯍꯣꯏ꯫
ꯎꯝ꯫ ꯑꯗꯣ ꯆꯥꯕ ꯊꯛꯄꯁꯦ ꯁꯥꯁꯦ ꯂꯣꯏꯅ ꯃꯈꯜꯂꯣꯏ꯫ ꯂꯣꯏ ꯆꯥꯕ꯭ꯔꯣ ꯅꯠꯇ꯭ꯔꯒ ꯀꯃꯥꯏꯅ ꯇꯧꯒꯦ꯫
ꯑꯩꯗꯤ ꯃꯈꯜ ꯂꯣꯏꯃꯛꯇꯤ ꯆꯥꯗꯦ ꯌꯦꯟ ꯉꯥꯅꯨꯗꯤ ꯆꯥꯏꯌꯦꯕꯀꯣ꯫
ꯑꯥ꯫
ꯑꯗꯨꯒ ꯑꯇꯣꯞ ꯑꯇꯣꯞꯄꯗꯤ ꯀꯌꯥ ꯀꯩꯅꯣ ꯇꯧꯗ꯭ꯔꯦ ꯍꯥꯏꯇꯥꯔꯦ꯫
ꯑꯣ꯫ ꯑꯗꯨ ꯑꯣꯏꯔꯒꯅ ꯌꯦꯟ ꯑꯃ ꯀꯃꯟ ꯂꯧꯔꯒ ꯌꯦꯟ ꯑꯃ ꯊꯣꯡꯉꯒ꯫ ꯑꯇꯣꯞꯄ ꯁꯥ ꯑꯃ꯫ ꯇꯧꯔꯒ ꯁꯤꯡꯖꯨ ꯃꯆꯜ ꯍꯥꯎꯅ ꯑꯃ ꯁꯨꯔꯕ꯫ ꯑꯗꯨꯒ ꯃꯌꯥꯝ ꯆꯥꯁꯦ꯫
ꯆꯥꯁꯦ ꯆꯥꯁꯦ
ꯁꯪꯀꯥꯟ ꯀꯔꯝ ꯀꯥꯟꯗꯒ ꯁꯪꯗꯣꯏꯅꯣ ꯍꯥꯏꯗꯤ ꯁꯨꯇꯤ ꯂꯩꯕ ꯈꯣꯠꯄ ꯂꯩꯗꯅ꯫ ꯁꯪꯅꯕ ꯃꯇꯝꯁꯦ꯫
ꯑꯗꯣ ꯁꯟꯗꯦꯁꯤꯅꯗꯤ ꯏꯌꯥꯗ ꯌꯥꯔꯦꯀꯣ꯫ ꯁꯟꯗꯦ꯫ ꯁꯤꯗꯤ ꯑꯗꯨꯝ ꯃꯌꯥꯝ ꯀꯩꯅꯣ ꯇꯧꯅꯕꯅꯤꯅ ꯑꯗꯨꯗ ꯁꯪꯕ ꯁꯪꯗꯕ ꯍꯥꯏꯕꯗꯨꯅ ꯑꯃꯨꯛ꯫ ꯃꯌꯥꯝ ꯍꯪꯅꯔꯒ ꯀꯩꯅꯣ ꯇꯧꯕ ꯈꯪꯆꯠꯄꯨ ꯆꯠꯅꯤꯡꯉꯦꯗ ꯅꯪꯅ ꯄꯜꯂꯛꯄꯁꯤꯗ
ꯑꯦ ꯆꯠꯇꯧ ꯀꯨꯏꯗ꯭ꯔꯕꯅꯤꯅꯦ ꯑꯗꯨꯏꯅꯦ
ꯅꯨꯡꯉꯥꯏꯕꯅꯦꯕ ꯈꯪꯅꯨꯡ ꯅꯨꯡꯉꯥꯏꯅꯤꯡꯏꯕꯥ
ꯑꯗꯣ ꯆꯠꯄꯁꯦ ꯀꯩꯅꯣ ꯇꯧꯔꯁꯦ ꯒꯥꯔꯤꯁꯦ ꯅꯣꯏꯒꯤ ꯗꯥꯇꯟꯒꯤ ꯚꯦꯟ ꯂꯩꯗꯥꯏꯅꯦ
ꯑꯥꯎ
ꯑꯣ ꯑꯗꯨꯒ ꯇꯧꯔꯒ ꯚꯦꯟꯒꯨꯝꯕꯁꯤꯅ ꯃꯤ ꯈꯔ ꯆꯜꯂꯤꯗꯅ
ꯍꯣꯏ
ꯑꯗꯨ ꯚꯦꯟꯒꯨꯝꯕꯗꯣ ꯇꯧꯔꯒ ꯑꯩꯈꯣꯏ ꯃꯤ ꯃꯁꯤꯡꯗꯣ ꯌꯦꯡꯉꯒ ꯑꯃ ꯑꯅꯤ ꯋꯥꯏꯔꯒ ꯑꯗꯨꯝ ꯆꯠꯂꯁꯦ
ꯎꯝ
ꯑꯁ ꯃꯣꯏ ꯃꯐꯝꯗꯣ ꯀꯩꯅꯣꯒ ꯇꯧꯏ ꯍꯥꯏꯅꯦ ꯑꯩꯗꯤ ꯆꯠꯇ꯭ꯔꯤꯕ ꯐꯣꯟꯗ ꯎꯕꯅꯦꯕ ꯑꯗꯥ ꯃꯣꯏꯒꯤ ꯂꯥꯏꯁꯪꯒ ꯂꯩꯌꯦꯕ ꯂꯥꯏꯁꯪꯒ ꯂꯩꯔꯒ ꯋꯥꯇꯔꯐꯣꯜꯗꯣ ꯌꯥꯝ ꯆꯥꯎꯗꯕꯤꯗ ꯄꯤꯛꯇꯛꯅꯒ ꯇꯧꯔꯒꯅꯦ
ꯑꯣ
ꯏꯁꯤꯡꯒ ꯆꯦꯟꯊꯔꯒ ꯑꯗꯨꯝ ꯅꯨꯡꯉꯥꯏꯕꯗꯣ
ꯐꯖꯅ ꯅꯨꯃꯤꯠꯇꯕꯨ ꯎꯏ ꯅꯪ ꯇꯝꯃꯛꯄꯁꯤꯗ
ꯑ ꯑꯗꯒꯤ ꯋꯥꯒꯤ ꯊꯣꯡꯒ ꯁꯥꯔꯒ ꯂꯩ ꯍꯥꯏꯌꯦ
ꯑꯣ
ꯑꯗꯒꯤ ꯀꯩꯅꯣꯒ ꯇꯧꯋꯦ ꯑꯗꯒꯤ ꯑꯃ ꯍꯧꯖꯤꯛꯀꯤ ꯌꯣꯡꯆꯥꯛ ꯃꯇꯝꯗꯣ
ꯑꯎ
ꯑꯗꯥꯒꯥꯁꯨ ꯌꯣꯡꯆꯥꯛꯁꯦ ꯀꯁꯨ ꯌꯥꯝ ꯍꯧꯔꯝꯅꯤꯌꯦ ꯂꯥꯡꯒꯣꯜꯗꯗꯤ ꯎꯝ ꯑꯗ ꯌꯣꯡꯆꯥꯛ ꯃꯇꯝꯗꯒ ꯌꯣꯡꯆꯥꯛꯁꯦ ꯑꯃ ꯌꯣꯡꯆꯥꯛ ꯀꯪ ꯌꯣꯡꯆꯥꯛ ꯀꯛꯁꯤ ꯍꯥꯏꯕꯗꯣ ꯁꯤꯡꯖꯨꯒ ꯆꯥ ꯆꯥ ꯌꯥꯕꯗꯣ ꯃꯌꯥꯝ ꯆꯔꯣꯡ ꯆꯔꯣꯡ ꯃꯣꯏꯗꯤ ꯇꯥꯔ ꯇꯥꯔꯒꯒ ꯂꯩꯢ ꯈꯨꯟꯅꯗꯕ ꯖꯥꯠꯅꯤ
ꯃꯣꯏ ꯌꯥꯝ ꯍꯥꯏꯗꯤ ꯃꯔꯥꯡ ꯀꯥꯏꯅ ꯐꯪꯉꯝꯃꯅꯤ ꯂꯩꯔꯝꯃꯅꯤ ꯑꯗꯨꯅꯅꯦ
ꯑ ꯎ ꯑꯇꯩ ꯄꯤꯛꯅꯤꯛ ꯇꯧꯕ ꯌꯥꯕ ꯃꯐꯝ ꯑꯇꯩꯗꯤ ꯈꯪꯕ ꯂꯩꯕ꯭ꯔꯣꯏ ꯏꯅꯝꯃꯍꯣꯏꯅꯥ
ꯑꯇꯩꯁꯦ ꯑꯩꯁꯦ ꯀꯌꯥ ꯈꯪꯗꯦꯅꯦ
ꯅꯦ ꯎꯁ ꯎꯝ
ꯑꯩꯗꯤ ꯀꯌꯥ ꯆꯠꯊꯣꯛꯀꯟꯗꯕ ꯍꯥꯏꯇꯥꯔꯦ ꯑꯩꯈꯣꯏꯗꯤ ꯏꯅꯦꯝꯕꯣꯛ ꯑꯁꯣꯟꯕ ꯑꯃ ꯂꯩꯌꯦꯕꯀꯣ ꯑꯗꯨꯗꯨꯅ ꯀꯌꯥ ꯀꯣꯏꯊꯣꯛꯇꯕ ꯑꯥ
ꯎꯝꯝ
ꯑꯗꯨꯗꯨꯅ ꯃꯄꯥꯟꯒꯤ ꯀꯩꯅꯣꯁꯦ ꯀꯌꯥ ꯈꯪꯗ꯭ꯔꯦ ꯑꯩꯗꯤ
ꯑꯗꯨ ꯁꯨꯝ ꯌꯨꯝꯗ ꯁꯨꯝ ꯑꯗꯨꯃꯏꯅ ꯂꯩꯕꯗꯨꯁꯨ ꯋꯥꯈꯜꯁꯨ ꯀꯩꯁꯨ ꯈꯔ ꯐꯛꯆꯜꯂꯒꯀꯣ ꯅꯨꯡꯉꯥꯏꯔꯣꯏ ꯑꯗꯨꯝ ꯅꯣꯡ ꯐꯥꯗꯣꯛ ꯍꯦꯛ ꯀꯣꯏꯊꯣꯛ ꯊꯣꯛꯄ ꯑꯗꯨꯁꯨ ꯐꯩ
ꯀꯣꯏꯊꯣꯛꯁꯤ ꯀꯣꯏꯊꯣꯛꯁꯤ ꯈꯔ ꯈꯔꯁꯨ ꯀꯣꯏꯊꯣꯛꯇ꯭ꯔꯗꯤ ꯂꯝꯃꯤꯠ ꯇꯨꯃꯤꯠ ꯑꯝꯇ ꯈꯪꯗꯔꯦ
ꯁꯤꯦ ꯌꯦꯡꯕꯒ ꯆꯠꯇ꯭ꯔꯣ
ꯑꯩꯗꯤ ꯆꯠꯇꯦ ꯍꯟꯗꯛꯁꯨ ꯍꯟꯗꯛꯇꯤ ꯀꯥꯡꯒ ꯃꯇꯝ ꯌꯧꯔꯛꯄꯁꯤꯗ ꯀꯣꯏꯕ ꯆꯠꯁꯦꯗꯤ ꯍꯥꯏꯅꯔꯛꯈꯤꯅꯤ ꯑꯗꯨꯀꯥꯟꯗ ꯑꯃꯨꯛ ꯆꯠꯄ ꯍꯥꯏꯗꯨꯅꯤ ꯑꯍꯟ ꯑꯅꯥꯕ ꯂꯩꯕꯅꯤꯅ ꯀꯌꯥ ꯀꯣꯏꯊꯣꯛꯇ꯭ꯔꯦ
ꯍꯣꯏ ꯍꯦꯛ ꯍꯨꯟꯗꯣꯛꯑ ꯑꯃ ꯆꯠꯄꯗꯨꯁꯨꯀꯣ ꯌꯨꯝꯗ ꯃꯤ ꯃꯌꯥꯝ ꯌꯥꯝ ꯂꯩꯔꯗꯤ ꯑꯃꯨꯛ ꯐꯕ
ꯎꯝ
ꯎꯝ ꯀꯥꯡꯥꯡ ꯃꯇꯝꯁꯦ ꯏꯅꯝ ꯍꯣꯏꯔꯣꯝꯗꯤ ꯕꯥꯃꯣꯟꯒ ꯂꯩꯇ꯭ꯔꯣ
ꯑꯩꯈꯣꯏ ꯁ꯭ꯋꯥꯏꯁꯦ ꯕꯥꯃꯣꯟ ꯀꯌꯥ ꯂꯩꯇꯦ ꯂꯩꯔꯁꯨ ꯀꯥꯡꯒꯨꯝꯕꯁꯦ ꯀꯌꯥ ꯊꯋꯥꯏ ꯌꯥꯎꯅ ꯇꯧꯅꯗꯕ ꯍꯥꯏꯇꯥꯔꯦ ꯏꯄꯥꯝ ꯂꯣꯝꯗꯗꯤ ꯀꯥꯡ ꯌꯥꯝ ꯀꯜꯂꯤ ꯀꯥꯡ ꯈꯦꯆꯤ ꯆꯥꯕ ꯆꯣꯏꯗꯦꯞ ꯆꯣꯡꯕ ꯆꯥꯂꯤ ꯁꯥꯕ ꯀꯥꯡ ꯑꯁꯣꯝꯗꯗꯤ ꯌꯥꯝ ꯅꯨꯡꯉꯥꯏ ꯑꯗꯣ ꯑꯩꯈꯣꯏ ꯁ꯭ꯋꯥꯏꯁꯤꯗꯗꯤ ꯀꯥꯡꯁꯦ ꯀꯌꯥ ꯎ ꯐꯪꯗ꯭ꯔꯦ ꯍꯥꯏꯇꯥꯔꯦ ꯏꯄꯥꯝꯂꯣꯝꯗꯗꯤ ꯀꯥꯡꯒꯨꯝꯕ ꯍꯔꯥꯎ ꯀꯨꯝꯍꯩ ꯀ꯭ꯔꯤꯁꯅ ꯖꯔꯃ ꯀꯨꯝꯍꯩꯁꯦ ꯌꯥꯝꯅ ꯑ ꯃꯄꯨꯡ ꯐꯥꯅ ꯐꯥꯅ ꯌꯥꯝꯅ ꯊꯋꯥꯏ ꯌꯥꯎꯅ ꯌꯥꯝ ꯇꯧꯅꯩ ꯑꯗꯨ
ꯆꯣꯏꯇꯦꯞ ꯆꯣꯡꯕ ꯍꯥꯏꯁꯦ ꯀꯃꯥꯏꯅꯒ ꯇꯧ ꯑꯩ ꯎꯗ꯭ꯔꯤꯦꯁꯨ ꯏꯇꯦꯛ ꯆꯣꯡꯕ ꯍꯥꯏꯁꯦ
ꯆꯣꯏꯇꯦꯞ ꯆꯣꯡꯕ ꯍꯥꯏꯁꯤꯅꯅꯦ ꯀꯥꯡꯒꯤꯅꯦꯀꯣ ꯑꯩꯈꯣꯏꯒꯤ ꯑꯍꯟ ꯑ ꯅꯨꯄꯥ ꯑꯍꯟ ꯀꯔꯤ ꯀꯔꯥ ꯃꯌꯥꯝꯁꯦ ꯃꯣꯏꯁꯤꯅ ꯈꯨꯕꯥꯛ ꯏꯁꯩꯒ ꯇꯧꯗꯅꯀꯣ ꯌꯥꯝ ꯆꯥꯎ ꯆꯥꯎꯅ ꯄꯥꯡꯊꯣꯛꯑꯦꯕ ꯄꯨꯡ ꯑꯗꯒꯤ ꯏꯁꯩ ꯇꯧꯗꯅ ꯑꯗꯒꯤ ꯀꯩꯅꯣ ꯍꯥꯏꯗꯤ ꯃꯣꯏ ꯐꯪꯁꯟꯒꯨꯝꯕ ꯍꯥꯏꯇꯥꯔꯦꯅꯦ ꯄꯥꯡꯊꯣꯛꯇꯅ ꯇꯧꯋꯦꯕ ꯑꯗꯨꯒ ꯆꯥꯂꯤ ꯁꯥꯕ ꯍꯥꯏꯁꯤꯅ ꯅꯨꯄꯤ ꯃꯌꯥꯝꯁꯤꯅ ꯖꯒꯣꯏ ꯆꯥꯂꯤ ꯁꯥꯕꯗꯣ ꯑꯗꯨꯏꯗꯣ ꯑꯩꯈꯣꯏ ꯄꯔꯦꯡ ꯁꯥꯅ ꯇꯧꯔꯒ ꯁꯥꯏꯌꯦ ꯂꯩꯁꯥꯕꯤ ꯃꯧ ꯑꯍꯟ ꯑꯣꯏꯕ ꯃꯌꯥꯝ ꯄꯨꯨꯝꯁꯤꯜꯂꯒ ꯑꯗꯨ ꯖꯣꯏꯗꯦꯕꯁꯨ ꯅꯨꯡꯉꯥꯏ ꯆꯥꯂꯤꯁꯨ ꯅꯨꯡꯉꯥꯏ ꯌꯥꯝ ꯅꯨꯡꯉꯥꯏ ꯑꯩꯈꯣꯏ ꯑꯁꯣꯝꯗꯗꯤ ꯀꯥꯡ ꯀꯪꯂꯛꯑꯗꯤ ꯌꯥꯝꯅ ꯀꯩꯅꯣ ꯍꯔꯥꯎꯅꯩ ꯀꯥꯡ ꯀꯨꯝꯍꯩ ꯑꯆꯧꯕ ꯑꯃ ꯑꯗꯨꯝ ꯑꯣꯏꯌꯦꯕ
ꯍꯣꯏ ꯑꯩꯈꯣꯏ ꯁꯤꯗ ꯍꯥꯏꯔꯒ ꯑꯉꯥꯡꯅꯒ ꯌꯥꯎꯁꯪ ꯉꯥꯏꯖꯕꯗꯣ
ꯍꯣꯏ ꯍꯣꯏ ꯍꯣꯏ ꯑꯗꯨꯃꯥꯏꯅ ꯑꯥ
ꯑꯗꯨ ꯁꯥꯏꯗ ꯑꯩꯅ ꯃꯣꯏꯔꯣꯝ ꯗ ꯀꯥꯃꯣꯟ ꯅꯨꯡꯉꯣꯟ ꯇꯧꯗ꯭ꯔꯕꯅꯤꯅ ꯀꯥꯡ ꯅꯨꯃꯤꯠꯇꯤ ꯈꯦꯆꯤ ꯅꯨꯡꯁꯤꯤ ꯊꯣꯡꯕ ꯈꯣꯠꯄ ꯇꯧ ꯍꯧꯔꯣꯏꯗ꯭ꯔꯣ
ꯑꯗꯨꯗꯤ ꯑꯩꯈꯣꯏ ꯌꯨꯝ ꯌꯨꯝꯗ ꯑꯣꯏꯅ ꯑꯩꯈꯣꯏ ꯑꯩꯈꯣꯏꯗꯤ ꯑꯩꯈꯣꯏ ꯏꯃꯨꯡꯁꯦ ꯈꯦꯠꯆ ꯈꯔ ꯄꯥꯝꯖꯩꯌꯦꯕꯀꯣ ꯑꯗꯨꯅ ꯀꯥꯡ ꯅꯨꯃꯤꯠꯇ ꯀꯥꯡꯁꯤꯗ ꯕꯦꯁ ꯇꯧꯔꯀꯥꯟꯗ ꯀꯥꯡ ꯍꯧꯕ ꯂꯣꯏꯕ ꯃꯔꯛꯁꯦ ꯈꯦꯇ ꯑꯗꯨꯝ ꯌꯨꯝꯗ ꯍꯧꯔꯒ ꯆꯥꯏ ꯑꯗꯨꯝ ꯐꯅꯌꯥꯝ ꯐꯅꯌꯥꯝꯅ ꯍꯧꯔꯒ ꯃꯤ ꯀꯨꯟ ꯀꯨꯟꯊ꯭ꯔꯥꯃꯨꯛꯀꯤ ꯑꯗꯨꯝ ꯃꯥꯅ ꯇꯧꯔꯒ ꯑꯗꯨꯝ
ꯌꯥꯝꯃꯤꯅꯦ ꯑꯗꯨꯗꯤ ꯑꯩꯈꯣꯏꯁꯨ ꯑꯗꯨꯗꯤ ꯀꯥꯡ ꯃꯅꯨꯡꯁꯦ ꯅꯣꯡꯃ ꯆꯥꯕ ꯂꯥꯛꯄ ꯄ ꯇꯥꯔꯦ
ꯃꯥꯅꯦ ꯃꯥꯅꯦ ꯀꯣꯏꯊꯣꯔꯛꯑꯣ ꯄꯥꯎ ꯄꯤꯖꯔꯛꯀꯦ
ꯎꯝ
ꯇꯁꯦ
ꯎꯁꯣꯏ ꯎꯇꯤꯒ ꯇꯧꯗꯅ ꯑꯁ ꯍꯥꯎꯕ ꯍꯥꯎꯕ ꯅꯨ ꯃꯤꯠꯇ ꯈꯛ ꯎꯔꯛꯑꯦꯗ
ꯎꯣꯇꯤ ꯑꯃ ꯇꯧꯔꯅꯤ ꯁꯥꯛ ꯑꯃ ꯇꯧꯔꯅꯤ ꯏꯔꯣꯝꯕ ꯑꯃ ꯇꯧꯔꯅꯤ ꯑꯆꯥꯔꯗꯨ ꯍꯣꯏ ꯌꯥꯎꯕꯁꯨ ꯌꯥꯎꯋꯤ ꯌꯥꯎꯗꯕꯁꯨ ꯌꯥꯎꯏꯤ ꯑꯆꯥꯔꯗꯨꯗꯤ
ꯎꯝ
ꯑꯗꯨꯒ ꯈꯦꯆꯤꯗꯨꯃꯒ ꯑꯗꯒꯤ ꯇꯟꯗ꯭ꯔꯗꯤ ꯄꯀꯧꯔꯥꯒꯨꯝꯕꯁꯨ ꯑꯗꯨꯝ ꯍꯥꯞꯄꯤ ꯑꯗꯨꯃꯥꯏꯅ ꯇꯧꯔꯒ ꯆꯥꯏꯌꯦ
ꯑꯣ
ꯑꯗꯣ ꯅꯨꯡꯉꯥꯏ ꯀꯥꯡꯁꯨꯣꯏꯣꯏ ꯤꯒ ꯇꯧꯗꯅ ꯀꯣꯋꯥ
ꯎꯁꯣꯏ ꯎꯁꯣꯏꯁꯦ ꯄꯥꯡꯅ ꯑꯩꯈꯣꯏ ꯁ꯭ꯥꯏꯏꯗꯗꯤ ꯆꯣꯡꯗ꯭ꯔꯦ ꯏꯅꯝ ꯃꯔꯔꯣꯝꯗꯒꯗꯤ ꯋꯥꯄꯟꯒꯕꯨ ꯎꯔꯤꯕ ꯔꯣ
ꯑꯩꯈꯣꯏ ꯁ꯭ꯋꯥꯏꯗꯁꯨ ꯎꯗ꯭ꯔꯦ ꯑꯔꯩꯕ ꯉꯥꯛꯇꯅꯤꯗ ꯍꯧꯖꯤꯛꯇꯤ
ꯎꯝ
ꯂꯝ ꯑꯍꯥꯡꯕꯁꯦ ꯄꯥꯛ ꯂꯩꯅꯗ꯭ꯔꯦꯕ ꯍꯧꯖꯤꯛꯇꯤ ꯀꯣ ꯑꯗꯨꯅ ꯑꯔꯩꯕ ꯉꯥꯛꯇ ꯍꯛꯇ ꯆꯥꯔꯦ ꯑꯗꯒꯤ ꯑꯔꯩꯕꯁꯤꯗ ꯂꯣꯏꯅ ꯍꯥꯔ ꯍꯥꯞꯄꯛꯀꯗꯣꯏꯅꯤꯗꯣ ꯑꯗꯨꯗꯨꯅ
ꯎꯝ
ꯀꯩꯅꯣ ꯇꯧꯋꯦ
ꯐꯔꯦ ꯐꯔꯦ ꯑꯗꯨꯗꯤ ꯀꯥꯡꯒꯤ ꯆꯤ ꯍꯧꯕ ꯅꯨꯃꯤꯠꯇꯣ ꯑꯗ ꯄꯥꯎ ꯄꯤꯔꯛꯑꯣ ꯅꯝ ꯂꯥꯛꯀꯦ ꯆꯥꯕꯀꯣ ꯏꯃꯥꯟꯅꯕꯤ ꯈꯔ ꯇꯧꯔꯒ ꯑꯗꯣ ꯉꯁꯤꯒꯤꯗꯤ ꯊꯝꯃꯒꯦ
ꯍꯣꯏ ꯍꯣꯏ ꯐꯔꯦ ꯐꯔꯦ ꯊꯝꯃꯣ ꯊꯝꯃꯣ